ꯎꯝ ꯀꯔꯤꯟ ꯁꯥꯡꯖꯔꯦ
ꯁꯤ ꯑꯅ ꯎꯝ ꯅꯠꯇ ꯔꯁꯃ ꯑꯗꯨꯣ
ꯑꯥ
ꯔꯁꯃꯥ ꯑꯂꯨ ꯆꯥꯏ ꯄ꯭ꯔ ꯄ꯭ꯔꯦꯇꯤꯁ ꯇꯕ꯭ꯔꯣ
ꯗꯦ ꯇꯧꯗ꯭ꯔꯤ ꯕꯣꯔꯤꯡ ꯕꯣꯔꯤꯡ ꯌꯨꯝ ꯑꯣꯏ ꯍꯨꯖꯤꯛꯇꯤ
ꯃꯣꯏ ꯅꯤꯆꯠ
ꯅꯨꯡꯊꯤꯟꯗ ꯇꯥꯎꯔꯒꯦ ꯆꯠꯈ꯭ꯔꯦ ꯀꯨꯏꯔꯦ ꯆꯠꯀꯕꯗꯣ
ꯌꯥꯅ ꯂꯩ ꯃꯥꯊꯟꯗ
ꯃꯤ ꯑꯩ ꯆꯠꯂꯤꯗꯤ ꯃꯔꯤꯗꯨ ꯆꯤꯟꯅꯨꯅꯤꯕ ꯃꯤ ꯑꯍꯨꯝꯅꯦ ꯐꯝꯕꯗꯣ ꯃꯅꯤꯡꯗ ꯅꯨꯄꯤ ꯃꯔꯤ ꯅꯨꯄꯥ ꯑꯅꯤ ꯃꯥꯡꯉ ꯗꯔꯥꯏꯕꯔ ꯃꯥꯅꯧꯃꯣ
ꯅꯨꯡꯉꯥꯏꯔꯣ ꯑꯩ ꯆꯠꯂꯗꯤꯀꯣ
ꯅꯨꯉꯥꯏꯔꯦ
ꯗꯌꯨꯕꯨ ꯀꯋꯥꯟꯕꯨ ꯗꯌꯨꯒ ꯈ꯭ꯋꯥꯟꯕꯨ ꯈꯛꯇꯅꯤꯅ ꯑꯩꯈꯪꯕꯗꯣ ꯗꯩꯗꯤ ꯃꯤ ꯅꯥꯎꯕ ꯈꯛꯇ ꯍꯥꯥ
ꯑꯇꯩꯗꯤ ꯈꯪꯗꯦ
ꯎꯝ ꯈꯪꯗꯦ
ꯎꯝ
ꯉꯔꯥꯡ ꯈꯛꯇ ꯎꯕ ꯈꯛꯇ ꯗ꯭ꯔꯥꯏꯚꯔꯕꯨꯁꯨ ꯑꯩꯅ ꯁꯀ ꯈꯟꯗ ꯈꯟꯗꯕ
ꯎꯝ
ꯆꯦꯡ ꯆꯦꯡ ꯀꯣꯜ ꯇꯕ꯭ꯔꯥ ꯆꯦꯡꯕꯨ ꯀꯣꯜ ꯇꯧꯕ꯭ꯔꯥ ꯉꯔꯥꯡ
ꯉꯔꯥꯡ ꯇꯥꯎꯗꯦ ꯉꯔꯥꯡꯗꯣ ꯎꯝ ꯍꯌꯦꯡꯅ ꯇꯥꯎꯔꯁꯦ ꯑꯃꯥꯒꯤꯗꯨ ꯌꯥꯗꯕ
ꯑꯥꯎ
ꯕꯤ ꯑꯩꯈꯣꯏ ꯑꯅꯤꯗꯤ ꯇꯥꯎꯋꯦ
ꯑꯣ ꯀꯥꯌꯥꯁꯨꯕ꯭ꯔꯥ
ꯃꯔꯤ ꯑꯣꯏꯔꯝꯒꯅꯤ
ꯑꯣ ꯃꯥꯗꯤ ꯑꯇꯩꯕꯨꯗꯤ ꯀꯣꯜ ꯇꯧꯕꯤꯗ꯭ꯔꯥ
ꯈꯪꯗꯦ ꯈꯣꯟ ꯗꯣ ꯇ꯭ꯔꯥꯏ ꯇꯧꯒꯦꯅꯗꯤ ꯇꯥꯎꯕꯅꯦ ꯑꯗꯣ ꯈꯪꯗꯦ ꯇꯥꯎꯕ ꯇꯧꯗꯕꯥ
ꯗꯦ ꯍꯥꯏꯕꯅꯦ ꯃꯣꯏꯒꯤꯗꯣ
ꯑꯩ ꯏꯅꯥꯎꯅꯨꯄꯥꯒꯤꯁꯨ ꯇꯧꯔꯛꯑꯦ ꯑꯗꯨꯒ ꯎꯝ ꯑꯌꯣꯛꯇꯀꯣ
ꯎꯝ
ꯅꯤꯄꯥꯥꯟꯗꯔ ꯑꯩ ꯍꯧꯒꯠꯇ꯭ꯔꯤꯉꯩꯗ ꯅꯪ ꯍꯧꯖꯤꯛ ꯐ꯭ꯔꯤꯗ ꯂꯩꯕ꯭ꯔꯥꯅ ꯍꯦꯛ ꯆ ꯍꯪꯜꯛꯑꯦ ꯌꯥꯝ ꯑꯦꯛꯇꯤꯚ ꯑꯣꯏꯈ꯭ꯔꯦ ꯃꯥꯗꯣ
ꯑꯥꯎ ꯍ
ꯑꯩꯅ ꯆꯥꯛ ꯊꯣꯡꯕꯤꯒꯦ ꯍꯥꯏꯕꯒꯤ ꯍꯧꯖꯤꯛ ꯐꯥꯎ ꯀꯣꯜ ꯇꯧꯔꯛꯇ꯭ꯔꯤ ꯔꯤꯄ꯭ꯂꯥꯏꯁꯨ ꯄꯤꯗꯦ
ꯎꯝ ꯑꯩꯪꯒꯤꯁꯦ ꯔꯤ ꯖꯦꯛ ꯆꯠꯄ ꯌꯥꯝ ꯂꯥꯛꯌꯦꯕ
ꯎꯝ ꯑꯩꯒꯤꯁꯨꯅꯦ ꯇꯔꯥ ꯍꯦꯂ
ꯑꯩꯒꯤꯗꯤ ꯇꯆꯥꯠ ꯑꯣꯏꯔꯦ
ꯇꯔꯥ ꯍꯦꯜꯂꯤ ꯍꯥꯏꯒꯗꯤ ꯑ ꯑ ꯐꯤ ꯌꯥꯎ ꯍꯣ
ꯑꯗꯨꯗꯣ ꯎꯝ
ꯍ ꯍꯣꯏ ꯄꯨꯡꯉ ꯋꯦꯁ ꯇꯧꯈ꯭ꯔꯦ ꯍꯈꯣꯏ
ꯑꯗꯗ
ꯎꯝ ꯑ ꯍꯌꯦꯡ ꯍꯌꯦꯡ ꯄꯨꯡ ꯃꯉꯥ ꯃꯈꯥꯏꯗ ꯔꯔꯗꯅꯥꯔꯥ ꯅꯠꯇꯦ ꯄꯣꯔꯇꯨꯒꯥꯜꯅꯤꯀꯣ ꯁꯅꯥꯗ ꯑꯣꯏꯕꯗ
ꯍ ꯎꯝ ꯑꯗꯨꯒ ꯕ꯭ꯔꯥꯖꯤꯜꯒ ꯖꯄꯥꯟ ꯑ ꯑꯗꯨꯗꯤ ꯃꯟꯗꯦꯗꯅꯤꯀꯣ
ꯕ꯭ꯔꯖꯤꯜꯒꯗꯁꯆꯔꯅꯤ
ꯉꯔꯥꯡꯒꯤꯗꯣ ꯑꯩꯗꯤ ꯍꯂꯥꯟꯗꯣ ꯆꯥꯡꯒꯗ꯭ꯔꯥ ꯈꯜꯂꯒ ꯆꯥꯡ ꯆꯥꯡ ꯀ ꯋꯥꯅꯤꯗ ꯍ
ꯉꯔꯥꯡꯒꯤꯗꯣ ꯑꯩꯗꯤ ꯑꯁ
ꯎ
ꯌꯦꯡꯕ ꯅꯨꯡꯉꯥꯏꯗꯦ ꯐ꯭ꯔꯥꯟꯁꯅ ꯍꯦꯟꯅ ꯍꯥꯏꯕꯀꯣ
ꯍꯣꯏ ꯑꯗꯨꯅꯦ ꯃꯣꯏꯗꯤ ꯏꯁꯇꯥꯔ ꯄ꯭ꯂꯦꯌꯥꯔ ꯉꯥꯛꯇꯅꯦ ꯍꯥꯏꯌꯦ
ꯌꯥꯎꯗ꯭ꯔ ꯀꯥꯟꯗ ꯑꯣꯣ ꯅꯤꯔꯥ ꯍ꯭ꯔ
ꯑꯥ
ꯑꯕ꯭ꯔꯉ ꯔꯥꯡ
ꯉꯔꯥꯡꯒꯤ ꯄ꯭ꯂꯦꯠꯗꯤ ꯃꯣꯏꯁꯦ ꯎꯝ ꯀꯔꯤ ꯍꯥꯏꯁꯦ ꯌꯥꯝ ꯁꯤꯦꯔꯤꯌꯁ ꯑꯣꯏꯅ ꯂꯥꯎꯗꯕꯗꯣ ꯑꯗꯨꯃꯥꯏꯅ ꯇꯥꯎꯋꯦ ꯍꯥꯏꯅꯤ
ꯑꯗꯣ ꯑ
ꯅꯀꯥꯎꯁꯨ ꯆꯪꯒꯤꯔꯣ ꯃꯣꯏꯗꯣ ꯈꯔ
ꯎ
ꯇꯝꯕ ꯃꯥꯔꯦ
ꯑꯣ ꯑꯗꯨ ꯑꯗꯨꯝ ꯍꯥꯏ ꯍ ꯗꯕꯤ ꯍꯂꯦꯟ ꯆꯥꯡꯂꯤ ꯅꯅꯥꯁꯇꯇꯥ ꯄ꯭ꯂꯌꯔ ꯆꯪꯗꯕꯤ ꯀꯅꯤ ꯑꯣꯏ ꯍꯥ
ꯃꯣꯏꯒꯤꯗꯗꯤ ꯑꯗꯨ ꯉꯥꯛꯇꯅꯦꯕ ꯏꯁꯇꯥꯔ ꯄ꯭ꯂꯦꯌꯥꯔꯁꯦ
ꯍ ꯑꯩꯗꯤ ꯐ꯭ꯔꯥꯟꯁ ꯆꯠꯀꯅꯤ ꯑꯥꯔꯖꯦꯟꯇꯤꯅꯥ ꯐꯅ ꯀꯥꯔꯁꯨ
ꯑ
ꯑ
ꯍꯩꯕꯗꯤ ꯌꯥꯝ ꯍꯥꯏꯌꯦ ꯃꯣꯏꯁꯦ
ꯎꯝ
ꯑ
ꯅꯨꯄꯥ ꯑꯃ ꯍꯦꯇ꯭ꯔꯤꯛ ꯐꯪꯈ꯭ꯔꯕꯅꯦ
ꯐꯂꯦ ꯐ
ꯃꯥꯒꯤ ꯃꯤꯡꯗꯨꯣ ꯀꯥꯎꯔꯦ ꯑꯃꯨꯕ ꯅꯨꯄꯥꯗꯣ ꯐ꯭ꯔꯥꯟꯁꯇ ꯋꯥꯕꯣ ꯀꯣꯣꯟ ꯒꯤ ꯇꯣꯇꯦꯜꯗꯨ ꯀꯌꯥꯔꯥ ꯃꯣꯏꯒꯤꯗꯣ ꯐ꯭ꯔꯥꯟꯁꯀꯤ ꯃꯉꯥ ꯁꯨꯔꯕ꯭ꯔꯥ ꯃꯔꯤ ꯎꯝ ꯎꯝ ꯑꯩꯗꯤ ꯐꯨ ꯌꯦꯡꯕ ꯉꯥꯝꯗꯦ ꯂꯣꯏꯅꯃꯛ ꯑꯅꯦ ꯌꯦꯡꯈ꯭ꯔꯕ ꯃꯦꯆꯁꯤꯡꯗꯣ ꯐꯣꯜ ꯑꯝꯇ ꯌꯦꯡꯕ ꯑ ꯑꯃꯗꯤꯗꯤ ꯂꯥꯛꯑꯦ ꯎꯝ ꯑꯗꯨꯗꯣ ꯄꯣꯔꯇꯨꯒꯥꯜ ꯑꯣ ꯑꯥꯔꯖꯦꯟꯇꯤꯅꯥꯒꯤ ꯑꯣꯏꯔꯦ ꯑꯗꯣ ꯑꯩꯗꯤ ꯇꯨꯝꯅꯤꯡꯕꯅ ꯉꯝꯗꯕ ꯅꯪ ꯉꯔꯥꯡ ꯐꯨꯡꯕꯨ ꯀꯣꯜ ꯇꯥꯎꯏꯤꯀꯣ ꯑꯩꯉꯣꯟꯗꯗꯤ ꯀꯣꯜ ꯇꯧꯔꯛꯛꯇꯦ ꯃꯥꯗ꯭ꯔꯣ
ꯑꯩꯈꯣꯏ ꯑꯅꯤ ꯇꯥꯎꯕ ꯀꯥꯟꯗꯀꯣ ꯅꯪ ꯀꯣꯜ ꯇꯧꯔꯛꯏꯦ ꯑꯩꯉꯣꯟꯗ ꯃꯉꯣꯟꯗꯁꯨ
ꯀꯣꯜ ꯇꯥꯎꯁ ꯍꯥꯏꯕꯅꯦ ꯑꯗꯨꯒꯤ ꯃꯃꯥꯡꯗꯀꯣ ꯃꯥꯅ ꯑꯩꯅ ꯂꯝꯕꯤꯗ ꯂꯥꯛꯑꯦ ꯍꯥꯏꯕꯒꯤꯦ ꯇꯣꯛꯈ꯭ꯔꯕꯅꯦ ꯑꯣ ꯑꯩꯈꯣꯏ ꯎꯝ ꯌꯦꯟ ꯆꯥꯕ ꯀꯥꯟꯗ ꯍ ꯇꯧꯔꯛꯄꯗꯣ
ꯑ
ꯊꯕꯛꯁꯨ ꯇꯧꯕꯅꯤꯅ ꯌꯥꯝ ꯆꯤꯟꯈ꯭ꯔꯦ ꯃꯥꯗꯤꯦ
ꯎꯝ
ꯅꯪꯗꯤ ꯑ ꯂꯣꯏ ꯂꯣꯏꯕ꯭ꯔꯣ ꯂꯣꯏꯒꯗꯕ꯭ꯔꯣ
ꯑꯍꯣ ꯑꯍꯣ ꯑꯍꯣ ꯃ ꯋꯥꯗꯂꯤ
ꯑꯦ ꯑꯩꯗꯤ ꯌꯥꯝ ꯋꯥꯠꯂꯤꯌꯦ ꯑꯩꯅ ꯎ ꯀꯝꯄ꯭꯭ꯂꯦꯟ ꯇꯧꯁꯤꯔꯪꯁꯦ ꯅꯪꯒꯤꯂ ꯋꯥꯔꯁꯣ ꯀꯝꯁꯨꯣ ꯃꯁꯦ ꯇꯥꯕ ꯌꯥꯔꯦꯅ
ꯍ ꯍꯣꯏ ꯑꯩꯅ ꯄꯅ ꯀ ꯐꯜꯅꯁꯦꯁ
ꯍ
ꯉꯁꯤꯗꯤ ꯕꯤꯁꯨ ꯂꯥꯛꯑꯦ
ꯍꯣꯏ ꯌꯥꯏꯌꯦ
ꯑꯩ ꯑ
ꯎꯝ ꯎꯝ
ꯀꯔꯤꯇ ꯈꯜꯂꯅ
ꯇ꯭ꯔꯥꯏ ꯇꯧꯅꯤꯡꯉꯤ ꯃꯥꯗꯣ ꯀ ꯍꯥꯏꯅꯤ ꯃꯥ ꯑꯗ ꯑꯥ ꯎꯝ
ꯀꯔꯤ ꯀꯥꯏꯅ ꯂꯩꯦ
ꯀꯊꯪ ꯀꯂꯥꯡ ꯃꯩꯊꯤꯥꯛ ꯃꯌꯦꯛꯕ ꯍꯥꯏꯕ ꯍꯣꯏ ꯅꯣꯡꯔꯒ ꯂꯥꯏꯕꯗꯣ
ꯑꯗꯨ
ꯄꯩꯁꯥ ꯆꯥꯡꯗꯤ ꯂꯣꯏꯔꯦ
ꯐ꯭ꯔꯕ ꯑꯩ ꯃꯥꯂꯦ ꯍꯗꯤꯁꯦ
ꯑꯥ ꯎꯝ ꯕꯦꯛꯒ꯭ꯔꯥꯎꯟꯒꯤ ꯃꯈꯣꯜꯁꯨ ꯌꯥꯝ ꯂꯥꯏꯌꯦꯗ
ꯎꯝ
ꯑꯅ ꯇꯧꯗꯨꯗ
ꯖꯤꯦꯔꯣ ꯂꯥꯛꯏꯁꯦ ꯑꯩꯒꯤꯗꯤ ꯇꯔꯥ ꯍꯦꯜꯂꯤ
ꯇꯋꯥ ꯍꯅꯦ ꯎꯝ ꯑꯩꯒꯤꯅ ꯆ ꯆ ꯑꯁ ꯇ ꯑꯣꯏꯔꯦ ꯄ꯭ꯔꯣꯁꯦꯁꯁꯤꯡꯗꯣ ꯗ꯭ꯌꯨꯁꯗꯦꯗꯔꯥ ꯇꯧꯅꯤ ꯍꯥꯏꯕꯗꯣ ꯃꯗꯤ ꯀꯁꯦ ꯑꯣ ꯍꯌꯦꯡ ꯆꯥꯔꯆ ꯆꯠꯁꯤꯀꯣ ꯑꯩꯈꯣꯏ ꯑꯩꯈꯣꯏ ꯏꯁꯇꯦꯠꯇ ꯐꯝꯔꯣꯏ
ꯐꯝꯃꯣꯏ
ꯁꯀꯥꯠꯁꯗꯨꯒ ꯆꯦ ꯑꯁꯨ ꯁꯀꯥ
ꯁꯦꯗꯤꯉꯥꯏ ꯂꯩꯇꯦ ꯀꯣꯡꯒꯥ꯭ꯔꯥꯎ ꯈꯣꯡꯒꯁꯨ ꯂꯩꯇꯦ
ꯑ ꯑꯩꯁꯨꯅꯤꯕ ꯑꯩꯗꯣ ꯍꯤ ꯑꯅꯤ ꯈꯛꯇꯅꯦꯕ ꯑꯗꯨꯒ ꯑꯗꯨ ꯑꯅꯤ ꯈꯥꯛꯇ ꯁꯦꯠꯂꯒ ꯆꯠꯄꯅꯦ ꯑꯩꯗꯤ ꯃꯤ ꯃꯥꯡꯕꯁꯨ ꯐꯝꯃꯦ ꯅꯪꯗꯦ
ꯃꯤꯑꯣꯣꯕꯨꯗꯤ ꯂꯥꯛꯑꯦꯕ ꯑꯗꯣ ꯋꯥꯡꯕꯗꯤ ꯉꯝꯗꯦꯕ
ꯑꯩꯈꯣꯏꯗ ꯑꯩꯈꯣꯏꯗ ꯌꯥꯎꯔꯒ ꯁꯦꯠꯂꯨꯕ ꯑꯗꯨꯒ ꯆꯥꯠꯗꯤ ꯂꯣꯏꯔꯦ ꯑꯦꯕꯨꯡ ꯄꯨꯖꯩꯉꯩꯁꯨ ꯊꯤꯟꯕꯤꯌꯣ ꯍꯥꯏꯔꯁꯨ ꯌꯥꯏ ꯀꯥꯏꯥꯏꯗꯦ
ꯏ ꯐꯅꯤ ꯄꯨ꯭ꯔ
ꯌꯥ ꯑꯈꯣꯏ ꯍꯣꯏꯅꯦ ꯌꯥꯒꯅꯤ ꯃꯥꯒꯤ ꯑꯩꯈꯣꯏꯗꯤ ꯃꯆꯥ ꯃꯆꯥ ꯑꯣꯏꯅ ꯃꯤ ꯃꯔꯤ ꯐꯥꯝꯕ ꯌꯥꯕꯅꯦ ꯃꯥꯒꯤꯗꯣ
ꯑꯁ ꯌꯥꯝ ꯁꯥꯡꯉꯣ ꯃꯥꯔꯦ
ꯎꯝ ꯄꯦꯛꯑꯗꯤ ꯃꯤ ꯃꯔꯤ ꯌꯥꯒꯅꯤ ꯑꯩ ꯗꯤꯄꯥꯗꯁꯨ ꯑꯗꯨꯃꯥꯏꯅ ꯐꯥꯝꯃꯤ ꯃꯤ ꯄꯤꯈ꯭ꯔꯗꯤ ꯅꯪꯁꯨ ꯆꯔꯆ ꯆꯠ ꯀꯋꯔꯦ ꯈꯥꯡꯉꯦ
ꯀꯏꯗꯦꯗ
ꯀꯣꯏꯅꯦ
ꯑꯅꯤ ꯑꯅꯤꯗꯤ ꯁꯝꯒꯅꯤ
ꯅꯪꯅ ꯄꯁꯇꯥꯔꯒꯤ ꯃꯦꯁꯦꯖꯕꯨꯨꯗꯤ ꯑ ꯇꯌꯦ ꯈꯥꯉꯦ ꯑꯗꯨ ꯑꯣꯏꯔꯁꯨ ꯏꯁꯥ ꯏꯁꯥꯔꯒ ꯔꯁꯤꯞ ꯇꯥꯎꯕꯗꯣ ꯐꯥꯏꯅ
ꯐꯥ ꯖꯤ ꯐꯥꯏ ꯍꯣꯏ ꯈꯣꯏ ꯋꯥꯈꯥ ꯋꯥꯈꯥꯗ ꯂꯩꯗ ꯑꯗꯨꯕꯨꯗꯤ ꯎꯝ
ꯑ ꯏꯁꯀꯥꯔꯠ ꯁꯦꯠꯀꯅꯤ ꯍꯥꯏꯁꯨ
ꯏꯁ ꯀꯥꯔꯠ ꯂꯩꯇꯕꯀꯣ ꯑꯩꯒꯤ ꯑꯃꯈꯛꯇ ꯂꯩꯕꯗꯣ ꯑꯗꯨ ꯈꯥꯛꯇ ꯁꯦꯠꯇꯨꯅꯦ ꯑꯦ
ꯐꯦꯔꯗꯤ ꯂꯣꯏꯣꯏꯅ ꯃꯤ ꯃꯤꯅꯤꯣ ꯃꯦꯗꯤ ꯃꯥꯗꯤꯁꯤ ꯈꯥꯛ ꯇꯁꯦ ꯄꯂꯅ ꯍꯥꯏꯔꯣꯅꯤ ꯃꯤꯅꯥ
ꯃꯤ ꯌꯦꯡꯕ ꯌꯥꯝ ꯂꯩꯕ ꯂꯥꯏꯄꯒꯤꯅꯦ
ꯎꯝ